ꯍꯜꯂꯣ ꯇꯥꯏꯔꯕꯣ ꯑꯣ ꯇꯥꯔꯦ ꯇꯥꯔꯦ
ꯑ ꯎꯔꯃꯤꯅꯣ ꯀꯗꯧꯔꯝꯃꯤꯅꯣ
ꯆꯥꯛ ꯆꯥꯔꯕꯣ ꯅꯪꯕꯣ
ꯆꯥꯗꯅ
ꯆꯥꯗꯅꯌꯥ
ꯑꯥ
ꯎꯝ
ꯅꯪ ꯀꯩꯗꯧꯔꯝ ꯃꯤꯅꯣ ꯍꯣꯡꯗ꯭ꯔꯤ
ꯆꯥꯛ ꯊꯣꯡꯉꯝꯕ
ꯎꯝ ꯑꯩ ꯆꯥꯛꯀ ꯆꯅꯤꯡꯗꯦꯅ ꯆꯥꯒ ꯊꯣꯡ꯭ꯗꯔꯤ
ꯎꯝ ꯈꯔꯗꯤ ꯊꯣꯡꯉ ꯆꯥꯊꯣꯛꯑꯣ
ꯌꯦꯔꯨꯝ ꯑꯣꯅ ꯐꯨꯠꯂꯆꯥꯖꯤꯔ ꯁꯤꯅꯦ ꯑꯩ‌ ꯈꯜꯂꯤꯁꯤ
ꯆꯥꯛ ꯈꯤꯇꯪ ꯀꯥꯝꯃ ꯆꯥꯎ
ꯐꯅ ꯆꯥꯅꯤꯡꯗꯦ ꯉꯁꯥꯏ ꯆꯔꯥ ꯋꯥꯟꯖꯟꯒꯔ꯭ꯦ ꯕ ꯌꯥꯝ ꯆꯥꯕꯕꯨꯗꯤ ꯅꯠꯇꯕ
ꯎꯝ ꯑꯩꯁꯦ ꯅꯪꯉꯣꯟꯗ ꯀꯩꯅꯣꯝꯇ ꯍꯥꯏꯒꯦꯅ ꯑꯩꯁꯨ ꯐꯣꯟ ꯇꯧꯒꯦ ꯈꯜꯂꯝꯕꯅꯦ
ꯀꯔꯤꯅꯣ
ꯆꯥꯛ ꯑꯃꯨꯛ ꯊꯣꯡ ꯂꯩꯕꯗꯨꯅ ꯑꯗꯨꯝ ꯀꯩꯅꯣ ꯇꯧꯔꯕ ꯑꯩꯁꯦ ꯀꯣꯏ ꯆꯠꯂꯨꯁꯦꯅ ꯍꯥꯏꯒꯦ ꯇꯧꯕ ꯑꯩꯈꯣꯏ ꯈꯔ ꯍꯧꯅꯔꯒ ꯃꯤ ꯌꯥꯝꯅꯗꯤ ꯍꯧꯗꯕꯤꯗ ꯑ ꯀꯥꯏ ꯃꯐꯝ ꯆꯠꯅꯤꯡꯉꯦ ꯑꯩꯗꯤ ꯑꯔꯨꯅꯥꯆꯜꯗꯗꯨꯝ ꯆꯠꯅꯤꯡꯉꯦ
ꯕ ꯀꯌꯥ ꯀꯌꯥ ꯈꯥꯏꯅꯕ ꯃꯤ ꯀꯌꯥꯃꯨꯛ ꯔꯠꯇꯕ
ꯑ ꯃꯈꯥꯗ ꯆꯠꯄꯗꯤ ꯌꯥꯔꯔꯣꯏꯗꯝꯅꯤꯅ ꯑꯗꯨꯝ ꯀꯩꯅꯣ ꯇꯧꯔꯅꯤꯗꯅ ꯒꯨꯍꯥꯇꯤꯕꯧ ꯑꯗꯨꯝ ꯄꯥꯏꯔꯅꯤ ꯒꯨꯍꯥꯇꯤꯗꯒꯤ ꯑꯗꯨꯝ ꯆꯠꯂꯅꯤꯗꯅ ꯑꯗꯨ ꯄꯩꯁꯥꯗꯤ ꯕꯔꯥ ꯗ ꯂꯨꯄꯥ ꯂꯤꯁꯤꯡ ꯑꯗꯨꯅꯗꯤ ꯀꯨꯟꯃꯨꯛ ꯑꯗꯨꯃꯥꯏꯅ ꯀꯣ ꯍꯟꯗꯣꯛ ꯍꯟꯖꯤꯟ ꯑ ꯀꯨꯟ ꯈꯔ ꯍꯦꯟꯕ ꯑꯗꯨꯃꯥꯏꯅꯗꯤ ꯆꯪꯒꯗ꯭ꯔꯥ ꯑꯗꯨꯃꯥꯏꯅ ꯇꯧꯔꯒ ꯑꯗꯨꯝ ꯑ ꯇꯋꯥꯡꯗ ꯗꯨꯝ ꯐꯖꯩ ꯍꯥꯏꯌꯦꯕ
ꯍꯝ
ꯑꯉꯥꯡꯉꯩ ꯈꯔ ꯆꯠꯅꯔꯨꯏꯌꯦꯕ ꯑꯗꯨ ꯃꯐꯝꯗꯨ ꯑꯗꯨꯝ ꯐꯖꯩ ꯆꯦ ꯅꯨꯡꯉꯥꯏꯌꯦ ꯃꯤꯁꯤꯡꯗꯨꯁꯨ ꯌꯥꯝ ꯐꯩꯌꯦ ꯃꯣꯏ ꯑꯌꯥꯝꯕꯅ ꯕꯨꯙꯤꯁ ꯗꯔꯃ ꯆꯠꯂꯦ ꯈꯣꯠꯂꯦꯅ ꯑꯗꯨꯃꯥꯏ ꯍꯥꯏꯌꯦꯕ
ꯑꯝ
ꯈꯪꯗꯦ ꯆꯠꯂꯣ ꯅꯣꯏꯁꯨ ꯅꯍꯥ ꯑꯣꯏꯅꯤꯡꯉꯥꯏꯗꯨꯗ ꯆꯠꯂꯣ ꯈꯔ ꯂꯩꯔꯗꯤ ꯅꯌꯨꯝ ꯄꯥꯟꯒꯦ ꯍꯥꯏꯔꯅꯤ ꯅꯌꯨꯝ ꯅꯀꯩ ꯄꯥꯟꯅꯗ꯭ꯔꯤꯉꯥꯏꯗꯨꯗ ꯆꯠꯅꯍꯧ ꯈꯣꯠꯂꯣꯅ ꯑꯗꯨꯃꯥꯏꯅ ꯑꯉꯥꯡꯉꯩ ꯇꯧꯋꯦ ꯍꯥꯏꯅ ꯌꯨꯝ ꯀꯩ ꯄꯥꯟꯕꯩ ꯃꯇꯝ ꯊꯣꯡꯋꯥꯠ ꯅꯣꯏꯅ ꯌꯨꯝ ꯄꯥꯟꯕꯗ ꯍꯥꯏ ꯂꯩ ꯇꯧꯔꯦ ꯐꯥꯒꯤ ꯇꯧꯅꯔ ꯅꯣꯛꯅꯩ
ꯎꯝ ꯑꯉꯥꯡ ꯑꯅ ꯍꯥꯏꯔꯤꯁꯨ ꯆꯨꯝꯕ ꯑꯃ ꯌꯥꯎꯏꯤ
ꯑꯗꯨꯅꯦ ꯑꯩꯈꯣꯏꯅ ꯂꯩꯗꯅ ꯆꯍꯤ ꯃꯉꯥ ꯇꯔꯥ ꯀꯁꯨ ꯐꯥꯅ ꯂꯩꯔ
ꯐꯥꯔꯣꯏ ꯐꯥꯔꯣꯏ ꯎꯝ
ꯑꯗꯨꯗꯨꯅ ꯀꯣꯏꯕ ꯌꯥꯔꯤꯉꯩ ꯈꯔ ꯂꯣꯏꯁꯥꯔꯤꯉꯩ ꯀꯣꯏꯍꯁꯤ ꯂꯥꯡꯍꯧꯔꯁꯤ ꯍꯌꯦꯡꯋꯥꯏ ꯃꯧ ꯑꯣꯏꯔꯛꯑꯀꯥꯟꯗ ꯂꯨꯍꯣꯡꯉꯀꯥꯟꯗꯗꯤ ꯏꯆꯥꯑꯣ ꯏꯁꯨꯑꯣ ꯅꯨꯡꯉꯥꯏꯔꯣꯏ ꯀꯩꯁꯨ
ꯂꯧꯍꯧꯕꯟꯗꯤ ꯐꯩ
ꯎꯝ
ꯑꯩꯁꯦ ꯄꯥꯝꯗꯤ ꯄꯥꯝꯃꯦ ꯀꯣꯏ ꯄꯁꯦ ꯍꯧꯖꯤꯛꯁꯦ ꯋꯥꯈꯜꯗ꯭ꯔꯤꯉꯩꯗ ꯏ ꯅꯨꯡꯉꯥꯏꯇꯕꯩ ꯇꯥꯏꯞꯇ ꯐꯛ ꯐꯁꯦꯝꯕ ꯇꯥꯏꯞꯇ ꯂꯩꯌꯦꯕ ꯌꯨꯝꯗ ꯂꯩꯕꯁꯦ ꯈꯤꯇꯪ ꯀꯣꯏꯊꯣꯛ ꯈꯣꯠꯇꯅ ꯇꯧꯔꯗꯤꯀꯣ ꯎꯝ
ꯀꯣꯏꯕꯁꯨ ꯋꯥꯈꯜ ꯅꯨꯡꯉꯥꯏꯗꯣꯏꯅꯤ ꯑꯗꯩ ꯍꯛꯆꯥꯡꯁꯨ ꯐꯍꯜꯂꯤꯗꯅ ꯋꯥꯈꯜ ꯅꯨꯡꯉꯥꯏꯔꯗꯤ ꯑ ꯈꯨꯗꯤꯡꯃꯛ ꯍꯩꯗꯅ
ꯎꯝ ꯑꯗꯨꯅ ꯆꯠꯁꯦ ꯌꯥꯏꯌꯦ ꯑꯗꯣ ꯐ꯭ꯂꯥꯏꯠ ꯇꯤꯛꯀꯦꯠꯇꯤ ꯑꯗꯨꯝ ꯋꯥꯠꯂꯤꯉꯥꯏ ꯀꯛꯍꯧꯁꯦ ꯈꯔ ꯍꯣꯡꯅꯕ
ꯍꯣꯏ ꯍꯣꯏ ꯍꯣꯏ ꯈꯔ ꯋꯥꯠꯂꯤꯉꯥꯏꯗ ꯀꯛꯑ ꯑꯥ ꯑꯗꯨꯣ ꯅꯣꯡꯖꯨ ꯄꯟꯊꯥ ꯑꯗꯨꯅꯦ ꯅꯣꯡꯖꯨ ꯄꯟꯊꯥ ꯌꯧꯁꯤꯜꯂꯛꯑꯗꯤ ꯅꯣꯡ ꯆꯨꯔꯛꯄꯗ ꯍꯥꯏꯗꯤ ꯆꯤꯡꯒꯤ ꯂꯝꯅꯤꯅ ꯑꯌꯥꯝꯕꯅ ꯅ ꯅꯨꯡꯉꯥꯏꯔꯣꯏ ꯕꯥ ꯅꯣꯡ ꯆꯨꯔꯛꯇ꯭ꯔꯤꯉꯩ ꯃꯇꯝꯁꯦ ꯑꯁꯤꯗꯩꯁꯤꯗ ꯑꯩꯈꯣꯏ ꯅꯨꯃꯤꯠ ꯑꯃ ꯂꯦꯞ ꯊꯣꯛꯅꯔꯦꯗꯅ ꯑꯗꯨꯒ ꯆꯠꯍꯧꯔꯁꯤ
ꯑꯗꯨꯃꯥꯏꯅ ꯇꯧꯔꯁꯦ ꯑꯗꯣ ꯍꯥꯏꯗꯤ ꯃꯤ ꯀꯌꯥꯃꯨꯛ ꯆꯠꯄꯗꯣꯏꯅꯣ
ꯃꯤꯁꯦ ꯑꯩꯈꯣꯏ ꯃꯉꯥ ꯇꯔꯨꯛꯈꯛ ꯑꯗꯨꯝ ꯆꯠꯂꯁꯦ ꯑꯩꯈꯣꯏ ꯏꯅꯥꯎꯅꯨꯄꯤꯁꯨ ꯎꯝ ꯑꯗꯣ ꯑꯗꯨꯝ ꯅꯪ ꯀꯅꯥ ꯀꯅꯥ ꯑꯗꯨꯝ ꯍꯪꯉꯣ ꯅꯅꯥꯎꯄꯤ ꯀꯩꯀꯥꯁꯨ ꯌꯥꯎꯅꯤꯡꯕ꯭ꯔꯥꯅ ꯑꯩꯁꯨ ꯏꯅꯥꯎꯅꯨꯄꯤꯗꯣ ꯃꯥꯁꯨ ꯂꯨꯍꯣꯡꯗꯨꯕ ꯀꯨꯏ ꯗꯔꯤꯗꯅ
ꯎꯝ
ꯑꯗꯨꯗꯨꯅ ꯃꯥꯁꯨ ꯌꯥꯎꯅꯤꯡꯉꯦ ꯂꯨꯍꯣꯡꯗ꯭ꯔꯤꯉꯩ ꯃꯃꯥꯡꯗ ꯆꯠꯄꯗꯣ ꯑꯗꯨꯃꯥꯏꯅ ꯍꯥꯏꯌꯦ ꯑꯩꯅ ꯑꯣ ꯍꯣꯏ ꯍꯦ ꯎꯝ ꯄꯨꯅ ꯍꯧꯅꯔꯒ ꯏꯆꯤꯟꯜ ꯏꯅꯥꯎꯅ ꯑꯗꯨꯃꯥꯏꯅ ꯍꯥꯏ
ꯑꯩꯒꯤ ꯏꯅꯥꯎꯄꯤꯅꯤ ꯄꯨꯣꯔꯛꯑꯒꯦ
ꯄꯔꯛꯑꯣ ꯑꯗ ꯑꯩꯈꯣꯏ ꯆꯠꯂꯒ ꯃꯣꯏ ꯂꯩꯍꯧꯕ ꯕꯣꯏ ꯑꯗꯨꯁꯨ ꯅꯨꯡꯉꯥꯏꯔꯣꯏꯗꯅ ꯏꯆꯤꯟꯜ ꯏꯅꯥꯎ ꯉꯥꯛꯇ ꯑꯗꯨꯃꯥꯏꯅ ꯍꯧꯅꯔꯒ ꯑꯩꯈꯣꯏ ꯈꯔ ꯈꯛ ꯑꯗꯨꯝ ꯆꯠꯄꯗꯨꯅ ꯐꯔꯦꯗ ꯅꯨꯃꯤꯠꯁꯦ ꯑꯗꯨꯝ ꯍꯞꯇꯥ ꯑꯃꯃꯨꯛꯀꯨꯝꯕ ꯑꯗꯨꯝ ꯑꯗꯨꯃꯥꯏꯅ ꯀꯣꯏꯔꯁꯤ
ꯑꯗꯨꯒ ꯑꯩꯈꯣꯏꯅ ꯈꯥꯏꯅꯖꯔꯤꯁꯦ ꯇꯤꯛꯀꯦꯠ ꯈꯛꯀꯤꯗ ꯀꯃꯥꯏꯅ ꯇꯧꯕ
ꯑ ꯇꯤꯀꯦꯠ ꯀꯛꯄꯒꯤ ꯃꯇꯥꯡꯁꯤꯃ ꯈꯔ ꯈꯟꯅꯔꯁꯦ ꯑꯗꯨꯗꯨꯒ ꯑꯩꯈꯣꯏꯅ ꯆꯠꯇꯣꯏꯁꯤꯒꯤ ꯃꯔꯝꯁꯤꯗ ꯍꯥꯏꯗꯤ ꯃꯐꯝꯗꯣ ꯀꯩ ꯍꯥꯏꯗꯤ ꯄ꯭ꯂꯥꯟ ꯑꯃ ꯍꯥꯟꯅ ꯌꯥꯊꯣꯛꯑꯁꯦꯕ ꯁꯤ ꯅꯨꯃꯤꯠꯇꯅ ꯁꯤ ꯆꯠꯄ ꯁꯤ ꯅꯨꯃꯤꯠꯇꯅ ꯁꯤ ꯇꯧꯕ ꯍꯥꯏꯕꯗꯣ ꯑꯗꯨꯃꯥꯏꯅ ꯊꯣꯛꯑꯒ ꯆꯠꯂꯀꯥꯟꯗ ꯑꯗꯨꯑꯣꯏꯗꯤ ꯋꯥꯗ꯭ꯔꯦꯗꯅ ꯅꯨꯡꯉꯥꯏꯅ ꯁꯤ ꯁꯤ ꯍꯥꯏꯕ ꯑꯗꯨꯃ ꯇꯧꯔꯒ ꯑꯗꯨꯗꯒꯤꯗꯤ ꯍꯇꯦꯜ ꯅꯨꯡꯊꯦꯜ ꯀꯩꯀꯥꯗꯣ ꯑꯩꯈꯣꯏ ꯏꯅꯥꯎꯅꯨꯄꯤꯒꯤ ꯃꯣꯏ ꯈꯪꯅꯕ ꯑꯗꯨꯗ ꯊꯕꯛ ꯇꯥꯕ ꯎ ꯃꯃꯥꯟꯅꯕꯤ ꯂꯩꯕꯅꯦꯕ ꯑꯗ ꯃꯣꯏꯗ ꯍꯥꯏꯔꯒ ꯃꯐꯝꯗꯨꯅ
ꯌꯥꯏꯌꯦ ꯑꯗꯨꯗꯤ ꯈꯔ ꯈꯪꯅꯕ ꯈꯪꯅꯕ ꯃꯥ ꯂꯩ
ꯑꯥ ꯑꯥ ꯑꯗꯨꯗꯣ ꯑꯩꯗꯤꯅꯦ ꯈꯪꯕ꯭ꯔꯥ ꯃꯣꯏꯒꯤ ꯗ꯭ꯔꯦꯁꯇꯨꯁꯨ ꯌꯥꯝ ꯁꯦꯠꯅꯤꯡꯉꯦꯕꯣ ꯑꯗꯨꯒ ꯐꯣꯇꯣꯒ ꯀꯥꯞꯅꯤꯡꯉꯦ ꯍꯥꯏꯕ
ꯑꯩꯈꯣꯏ ꯑꯩꯗꯤ ꯃꯤꯇꯩ ꯗ꯭ꯔꯦꯁ ꯄꯨꯅꯤꯡꯉꯦ ꯑꯪ
ꯑꯗꯨꯒ ꯑꯩꯗꯤ ꯃꯣꯏꯒꯤ ꯗ꯭ꯔꯦꯁꯇꯨꯁꯨ ꯁꯦꯠꯦ
ꯎꯝ ꯊꯃꯖꯦ ꯎꯝ ꯑꯗꯨꯗꯤ ꯄꯩꯁꯥꯁꯦ ꯀꯌꯥꯃꯨꯛ ꯑꯦꯔꯦꯟꯖ ꯇꯧꯧꯕ ꯌꯥꯅꯤ
ꯑꯗꯨꯝ ꯈ꯭ꯔꯣꯁꯀꯤ ꯎ ꯀꯩꯒ ꯑꯗꯨꯝ ꯄꯨꯂꯞꯅ ꯑꯗꯨꯝ ꯌꯥꯡꯈꯩꯃꯨꯛ ꯑꯗꯨꯃꯥꯏꯅ ꯆꯪꯒꯗ꯭ꯔꯥ ꯌꯥꯎ ꯐꯥꯠ ꯇꯕꯁꯨ ꯌꯥꯏ ꯑꯗꯣ ꯑꯩꯈꯣꯏꯅ ꯌꯥꯝꯅ ꯆꯥꯗꯤꯡ ꯇꯧꯕꯒꯤ ꯃꯈꯥ ꯄꯣꯜꯂꯦꯗꯅ
ꯑꯝ
ꯑꯗꯨꯅ ꯄꯣꯠ ꯆꯩ ꯃꯄꯥꯟꯂꯣꯝ ꯆꯠꯂꯗꯤ ꯑꯗꯨꯝ ꯄꯣꯠ ꯆꯩ ꯂꯩꯅꯤꯡꯕ ꯀꯨꯏ
ꯍꯣꯏ ꯍꯣꯏ ꯍꯣꯏ ꯍꯣꯏ ꯃꯥꯅꯤ ꯃꯥꯅꯤ ꯑꯗꯨ ꯄꯣꯠꯇꯤ ꯀꯩꯁꯨ ꯊꯣꯏꯗꯣꯛꯄ ꯂꯩꯅꯤꯡꯉꯥꯏꯗꯤ ꯃꯐꯝꯗꯨꯗꯗꯤ ꯂꯩꯇ꯭ꯔꯦ ꯍꯣꯏ ꯃꯐꯝꯗꯨꯒꯤ ꯌꯣꯜꯂꯝꯕ ꯃꯣꯏꯒꯤ ꯆꯠꯅꯕꯤ ꯈꯔ ꯐꯦꯃꯣꯁ ꯑꯣꯏꯕ ꯑꯗꯨꯒꯨꯝꯕ ꯂꯩꯗꯨ ꯃ ꯉꯥꯏꯔꯦꯅ ꯇ꯭ꯔꯥ ꯑꯗꯨ ꯑꯗꯨ
ꯑꯗꯨꯒ ꯑꯗꯨꯒꯁꯨ ꯑꯃꯨꯛ ꯀꯩꯅꯣꯁꯨ ꯆꯥꯅꯩ ꯍꯥꯏꯗꯤ ꯃꯣꯏꯒꯤ ꯆꯥꯕꯗꯣ ꯀꯣꯠꯄꯗꯣ ꯃꯣꯏꯒꯤ ꯑꯗꯨꯒꯤ ꯆꯠꯅꯕꯤꯒꯤ ꯆꯤꯟꯖꯥꯛꯗꯨꯁꯨ ꯈꯤꯇꯪ ꯇꯦꯁ ꯇꯧꯅꯤꯡꯉꯤꯗꯅ
ꯍꯣꯏ ꯍꯣꯏ ꯍꯣꯏ ꯑꯗꯨ ꯆꯠꯂꯗꯤ ꯑꯗꯨꯗꯤ ꯑꯗꯨꯝ ꯁꯣꯏꯗꯅꯉꯥꯏ ꯑꯗꯨꯝ ꯇꯧꯗꯧꯕ ꯂꯩꯔꯕꯝꯅꯤ
ꯎꯝ ꯎ ꯍꯞꯇꯥ ꯑꯃ
ꯍꯞꯇꯥ ꯑꯃ ꯌꯥꯝꯃꯟꯗꯕꯔꯣꯏ ꯍꯥꯏꯁꯦ
ꯌꯥꯏꯗ ꯍꯞ ꯇꯃ ꯍꯥꯏꯖꯤꯦ
ꯎꯝ
ꯎ ꯑꯗꯣ ꯍꯣꯇꯦꯜꯗ ꯂꯩꯕꯁꯦ ꯀꯃꯥꯏꯅ ꯃꯤ ꯑꯅꯤꯅꯤ ꯂꯩꯗꯣꯏꯔꯥ ꯄꯨꯂꯞ ꯂꯩꯗꯣꯏꯔꯥ ꯀꯩꯅꯣꯕ
ꯑꯗꯣ ꯑꯗꯨꯗꯤ ꯑꯩꯈꯣꯏꯅꯦ ꯇꯤꯛꯀꯦꯠꯁꯦ ꯀꯛꯈ꯭ꯔꯕ ꯃꯇꯨꯡꯁꯤꯗꯩꯁꯤꯗꯅꯦ ꯀꯛꯈ꯭ꯔ ꯀꯥꯟꯗꯔꯥ ꯅꯠꯇ꯭ꯔꯒ ꯀꯔꯤꯉꯥꯏꯁꯤꯗ ꯀꯩꯅꯣꯝꯃ ꯋꯥꯃ ꯈꯟꯅꯍꯧꯔꯁꯦꯕ
ꯍꯣꯏ
ꯑꯗꯨ ꯈꯟꯅꯕꯗꯨꯅꯗꯤ ꯆꯨꯝꯗ꯭ꯔꯣ
ꯉꯅꯦ ꯆꯨꯝꯃꯤ
ꯈꯟꯅꯔꯒ ꯀꯩ ꯀꯩ ꯀꯃꯥꯏꯅ ꯇꯧꯕ ꯍꯥꯏꯕꯗꯣ ꯑꯗꯨꯃ ꯐꯖꯅ ꯑꯩꯈꯣꯏꯁꯦ ꯅꯦꯅꯥ ꯇꯥꯅ ꯐꯝꯃꯤꯟꯅꯔꯒ ꯑꯩꯈꯣꯏ ꯆꯠꯇꯨꯕꯁꯤꯡꯁꯦ
ꯎꯝ
ꯁꯨꯃꯥꯏꯅ ꯍꯥꯏꯅꯔꯁꯦ
ꯑꯗꯨ ꯑꯩ ꯀꯩꯅꯣꯝꯒ ꯍꯥꯏꯒꯦ ꯍꯥꯏꯗꯤ ꯅꯣꯏ ꯑꯗꯨꯗ ꯂꯩꯕ ꯃꯅꯥꯎ ꯅꯅꯥꯎꯄꯤꯗꯣ
ꯑꯥ ꯑꯥ
ꯑꯗꯨꯗꯨꯗ ꯑꯩꯈꯣꯏꯅ ꯂꯩꯕ ꯌꯥꯕ ꯍꯣꯇꯦꯜꯒ ꯑꯗꯨꯝ ꯈꯔꯁꯨ ꯑꯗꯨꯝ ꯍꯣꯡꯕ ꯈꯔꯗꯤ ꯑꯗꯨꯝ ꯇꯥꯡꯕꯅ ꯂꯩꯕꯁꯨ ꯅꯨꯡꯉꯥꯏꯕꯗꯣ ꯔꯨꯃꯣꯟꯗ ꯀꯌꯥ ꯂꯏ ꯅꯣꯡꯃꯣꯟꯗ ꯀꯌꯥ ꯂꯧꯎꯏ ꯍꯥꯏꯐꯦꯠ ꯈꯥꯡꯗꯣꯛꯄ ꯌꯥꯏꯗꯅ
ꯑꯥ ꯑꯥ ꯑꯗꯨꯕꯨꯗꯤ ꯃꯉꯣꯟꯗ ꯑꯩ ꯇꯧꯔ ꯍꯪꯍꯜꯂꯒꯦ ꯑꯗ ꯃꯣꯏꯒꯤ ꯂꯩꯐꯝꯗꯨꯗꯕꯨ ꯗꯤ ꯂꯩꯕꯁꯨ ꯌꯥꯗꯤ ꯌꯥꯅꯦꯕ ꯑꯗꯣ ꯃꯣꯏꯒꯤ ꯂꯩꯐꯝꯗ ꯂꯩꯕ ꯍꯥꯏꯁꯦ ꯑꯩꯈꯣꯏ ꯇꯔꯦꯠ ꯅꯤꯄꯥꯟ ꯄꯨꯜꯂꯞ ꯂꯩꯁꯟꯕꯗꯨꯗꯤ ꯅꯨꯡꯉꯥꯏꯔꯅꯤ ꯑꯗꯨꯅ ꯃꯣꯏ ꯃꯐꯝꯗꯣ ꯀꯩꯁꯨ ꯌꯥꯝ ꯆꯥꯎꯕ ꯗꯤ ꯑꯣꯏꯒꯦ ꯍꯥꯏꯕꯅꯦꯕ ꯃꯉꯣꯟꯗꯨꯁꯨ ꯅꯨꯡꯉꯥꯏꯔꯔꯣꯏ ꯑꯩꯈꯣꯏꯗꯁꯨ ꯅꯨꯡꯉꯥꯏꯔꯔꯣꯏ ꯑꯗꯨꯅ ꯑꯩꯈꯣꯏꯒꯤ ꯇꯣꯉꯥꯟꯅ ꯂꯧꯔꯒ ꯑꯗꯨꯝ ꯄꯨꯟꯕ ꯂꯥꯡꯕ ꯇꯧꯕꯗꯨꯅ ꯐꯔꯦꯗꯅ
ꯎꯝ ꯑꯗꯨ ꯆꯥꯎꯧꯔꯥꯛꯄꯗꯨꯅ ꯀꯥꯒꯤ ꯄꯩꯁꯥ ꯇ ꯑꯗꯨꯒꯤ ꯔꯦ ꯀꯩꯅꯣꯒꯤ ꯇꯤꯛꯀꯦꯠꯀꯤ ꯄꯩꯁꯥꯅ ꯑꯗꯨ ꯈꯪꯉꯗꯤ ꯌꯥꯏꯗꯅ ꯑꯗꯨ ꯈꯥꯏꯅꯕ ꯅꯨꯡꯉꯥꯏꯔꯦꯗꯅ ꯑꯗꯨꯗꯤ
ꯅꯨꯡꯉꯥꯏ ꯅꯨꯡꯉꯥꯏ ꯑꯩ ꯑꯝꯇ ꯍꯟꯒꯤ ꯃꯉꯣꯟꯗ
ꯊꯪꯗꯑꯦꯗꯅ
ꯃꯣꯏꯗꯤ ꯀꯨꯏꯔꯕꯅꯦ ꯑꯗꯨꯗ ꯂꯩꯕ ꯎꯝ ꯑꯗꯨꯅ ꯍꯥꯏꯗꯤ ꯃꯣꯏꯅ ꯃꯐꯝꯁꯤꯡ ꯀꯔꯤ ꯀꯔꯥ ꯑꯌꯥꯝ ꯑꯌꯥꯝꯕꯁꯨ ꯀꯨꯏꯅ ꯂꯩꯔꯕꯅꯤꯅꯅꯦ ꯑꯗꯨꯝ ꯈꯪꯉꯦꯅ ꯗ ꯃꯣꯏ ꯑꯣꯖꯥ ꯑꯣꯏꯔꯦ ꯂꯩꯕꯅꯦꯕ ꯑꯔꯨꯅꯥꯆꯜꯗ
ꯎꯝ ꯑꯗꯨꯃꯥꯏꯅ ꯇꯧꯔꯒ ꯑꯩꯈꯣꯏ ꯈ꯭ꯔꯣꯁꯅ ꯀꯌꯥꯃꯨꯛ ꯂꯦꯝꯍꯧꯔꯤꯕ ꯈꯪꯉꯏꯗꯅ ꯍꯥꯏꯗꯤ ꯑꯗꯨꯒꯤ ꯑꯦꯃꯥꯎꯟꯗꯣ ꯈꯥꯏꯗꯣꯛ ꯐꯖꯦꯛ
ꯎꯝ ꯃꯥꯗꯨꯔꯤ ꯂꯦꯛ ꯀꯥꯏꯅ ꯂꯩ ꯍꯥꯏꯌꯦꯕ ꯃꯥꯗꯨꯔꯤꯅ ꯂꯥꯛꯑꯒ ꯐꯤꯕꯝ ꯅꯝꯈꯤꯕ ꯃꯐꯝꯅꯤ ꯀꯥꯏꯅꯀꯣ ꯑ ꯐꯖꯩ ꯍꯥꯏ
ꯎꯝ ꯃꯅ ꯅꯅꯥ ꯄꯤꯗꯣ ꯍꯥ ꯇꯥꯡ ꯑꯃ ꯀꯥꯏꯊꯣꯛꯏꯣ ꯑꯩꯈꯣꯏ ꯂꯥꯛꯑꯗꯤ
ꯍꯥꯏꯒꯦ ꯍꯥꯏꯒꯦ ꯃꯥꯗꯤ ꯏꯆꯦ ꯂꯥꯛꯑꯣ ꯑꯥ ꯏꯆꯦ ꯂꯥꯛꯑꯣ ꯂꯥꯛꯑꯣꯅ ꯑꯗꯨꯝ ꯍꯥꯏꯔꯕꯅꯦ ꯑꯗꯣ ꯑꯩꯈꯣꯏꯅꯗꯕꯨ ꯄꯩꯁꯥ ꯇꯥꯅꯕ ꯍꯣꯠꯅꯔꯤꯉꯩꯗ ꯁꯨꯃꯥꯏꯅ ꯀꯣꯏꯊꯣꯛꯄ ꯂꯥꯡꯊꯣꯛꯄꯩ ꯋꯥꯈꯜꯁꯦ ꯑꯩꯈꯣꯏꯗꯗꯤ ꯀꯌꯥ ꯆꯪꯗ꯭ꯔꯦꯗꯣ
ꯆꯪ꯭ꯔꯦ ꯑꯪ
ꯑꯗꯨꯗꯨꯅ ꯀꯨꯏꯕ ꯃꯇꯝꯁꯦ ꯆꯍꯤꯒꯤ ꯃꯅꯨꯡꯗ ꯑꯃꯨꯛꯇꯪ ꯀꯣꯏꯊꯣꯛꯎꯕ ꯆꯍꯤ ꯑꯍꯨꯝ ꯃꯔꯤꯒꯤ ꯃꯅꯨꯡꯗ ꯑꯃ ꯊꯥ ꯑꯃ ꯀꯣꯏꯊꯣꯛꯎꯕ ꯁꯤ ꯊꯝꯃ ꯈꯥꯏ ꯑꯃ ꯀꯁꯨ ꯍꯧꯕꯖꯤ ꯅ ꯗꯅ
ꯌꯥꯏ ꯌꯥꯏ ꯑꯩꯗꯤ ꯌꯥꯝ ꯄꯥꯝꯃꯦ ꯅꯪ ꯍꯧꯔꯛꯏꯁꯦ ꯑꯗꯣ ꯑꯩꯁꯨ ꯏꯅꯥꯎꯄꯤꯗ ꯃꯔꯣꯟꯗꯣ ꯍꯪꯉꯒꯦ
ꯍꯉꯣ ꯍꯪꯉꯣ ꯃꯥꯗꯨ ꯆꯠꯅꯤꯡꯕ꯭ꯔꯥ ꯀꯃꯥꯏꯅ ꯇꯧꯧꯕꯅꯣ
ꯃꯉꯣꯟꯗ ꯍꯥꯏꯔꯛꯑꯒꯦ ꯑꯗꯨꯒ ꯅꯪꯁꯨ ꯅꯅꯥꯎꯄꯤꯗꯨꯗ ꯄꯩꯁꯥꯒꯤ ꯍꯥꯏꯗꯤ ꯔꯨꯝꯒꯤ ꯀꯥꯗꯣ ꯑꯗꯨꯗ ꯀ ꯌꯥꯀ ꯌꯥ ꯀꯨꯃꯥꯏ ꯀꯃꯥꯏ ꯇꯧꯕ ꯍꯥꯏꯕꯗꯨꯁꯨ ꯐꯖꯅ ꯍꯪꯗꯣꯔꯑꯣ ꯑꯗꯨꯒ ꯑꯃꯨꯛ ꯄꯥꯎ ꯐꯥꯎꯅꯔꯁꯦ ꯑꯩ ꯊꯝꯃꯒꯦꯀꯣ
ꯍꯣꯏ ꯍꯣꯏ ꯐꯔꯦ ꯐꯔꯦ ꯎꯝ ꯇꯧꯔꯁꯤ ꯑꯗꯨꯃꯥꯏꯅ ꯎꯪ
ꯎꯝ